ꯇꯥꯕ꯭ꯔꯥ
ꯇꯥꯏꯌꯦ
ꯑꯉꯥꯏ ꯏꯕ꯭ꯔꯣ
ꯅꯨꯡꯉꯥꯏꯔꯤꯌꯦ ꯍꯥꯏꯕ ꯇꯥꯔꯦ
ꯎꯝ
ꯂꯩꯗꯤꯑ
ꯍꯣꯏ ꯑꯩꯁꯨ ꯅꯨꯡꯉꯥꯏꯔ
ꯑꯣ ꯀꯩꯗꯧꯔꯤꯒꯦ ꯍꯧꯖꯤꯛꯗꯤ
ꯍꯧꯖꯤꯛꯇꯤ ꯆꯥꯛ ꯆꯥ ꯇꯣꯛꯂꯒ ꯆꯥ ꯊꯛꯂꯒ ꯐꯝꯃꯒ ꯂꯩ
ꯊꯦꯉꯤꯍꯦ ꯍꯅꯣ ꯏꯗꯤꯌꯦ
ꯍꯣꯏ ꯈꯔ ꯊꯦꯡꯉꯦ
ꯌꯨꯝꯗ ꯑꯩꯗꯤ ꯉꯆꯥꯥꯏ ꯑꯩꯅ ꯆꯥꯕ ꯂꯣꯏꯔꯦ
ꯑꯣ ꯀ꯭ꯔꯤꯟ ꯁꯪꯁꯔ
ꯉꯁꯤ ꯃꯥꯏꯔꯦꯟ ꯆꯥꯕꯤꯈ꯭ꯔꯦ
ꯃꯥꯏꯔꯦꯟꯗꯤ ꯃꯤꯠꯀꯤ ꯐꯥꯎꯅꯦ
ꯎꯝ ꯑꯗꯨꯒꯤ ꯆꯥꯔꯤꯅꯤ ꯀꯩꯅꯣ
ꯃꯦꯔꯦꯟꯗꯨꯗ ꯄꯣꯔꯛ ꯃꯆꯦꯠ ꯃꯆꯦꯠ ꯍꯥꯞꯔꯗꯤ ꯍꯥꯎꯕꯅꯦ ꯑꯗꯨꯒ ꯍꯧꯖꯤꯛꯀꯥꯟ ꯎꯁꯣꯏ ꯊꯣꯛꯏꯅ ꯑꯗꯨꯁꯨ ꯍꯥꯞꯄ
ꯑꯥ
ꯇ ꯑꯣꯏꯔꯗꯤ ꯍꯥꯎꯕꯅꯤ
ꯑꯗꯨ ꯐꯪꯗꯕꯩꯒꯤ ꯃꯣꯏꯔꯦꯟ ꯈꯛꯇ ꯆꯥꯔꯦ ꯑꯩꯈꯣꯏꯗꯤ
ꯑꯣ ꯅꯪ ꯍꯣꯁꯇꯦꯜ ꯂꯩꯕ꯭ꯔꯥ
ꯃꯠꯇꯦ ꯈꯨꯟꯂ ꯌꯥ ꯑꯩꯗꯤ
ꯑꯣ ꯈꯨꯟꯗ ꯂꯩꯔꯗꯤ ꯑꯗꯨ ꯎꯁꯣꯏꯗꯣ ꯐꯪꯕ ꯌꯥꯏꯅ ꯕꯦꯝꯕꯨ ꯁꯨꯠꯇꯣ
ꯑꯣ ꯑ ꯏꯃꯥꯈꯣꯏ ꯂꯧꯖꯕꯗꯣ ꯅꯪꯍꯟ ꯄꯨꯔꯔꯕꯅꯦ ꯑꯗꯨꯕꯨ ꯍꯧꯖꯤꯛꯇꯤ ꯂꯩꯇ꯭ꯔꯦ ꯌꯨꯝꯗ ꯂꯩꯇꯕꯅꯤꯅꯀꯣ
ꯁꯨꯣ ꯊꯤꯕ ꯆꯠꯂꯑꯣꯣ
ꯑꯩ ꯆꯠꯂꯁꯨ ꯂꯧꯗꯣ ꯍꯥꯏꯔꯨꯏꯌꯦ ꯑꯃꯁꯨ ꯂꯧꯕ ꯆꯠꯇ꯭ꯔꯤꯌꯦ ꯑꯩ ꯅꯪꯗꯤ ꯍꯥꯏꯔꯣ ꯂꯧꯕ
ꯑꯣ ꯎꯁꯣꯏꯕꯨꯗꯤ ꯍꯥꯏꯌꯦꯗ
ꯌꯥꯝ ꯐꯩꯅꯦ ꯑꯗꯨꯗꯤ ꯊꯕꯛ ꯌꯥꯝ ꯀꯟꯕ ꯃꯥꯜꯂꯤꯀꯣ ꯊꯕꯛ ꯌꯥꯝ ꯍꯩꯕ ꯃꯥꯜꯂꯦ
ꯆꯥꯅꯤꯡꯕꯅꯤꯅ ꯀꯔꯤ ꯎꯄꯥꯏ ꯂꯩ
ꯀꯥꯡ ꯌꯥꯝ ꯆꯤꯛꯄꯅꯤꯀꯣ ꯎꯁꯣꯏ ꯊꯤꯕ ꯆꯠꯄꯁꯨ
ꯎꯝ ꯑꯗꯨꯗꯤ ꯑ ꯇ꯭ꯔꯤꯒ꯭ꯔꯤꯒꯤ ꯕ꯭ꯔꯥꯟꯁ ꯇꯣ ꯑꯗꯨ ꯄꯥꯏꯔꯒ ꯑꯃꯅ ꯀꯥꯡꯗꯣ
ꯎꯝ
ꯍꯥꯠꯅꯤꯉꯥꯏ ꯆꯕꯅꯦ ꯃꯤ ꯑꯅꯤ ꯆꯠꯀꯗꯕꯅꯦ ꯑꯃꯅ ꯎꯁꯣꯏ ꯂꯧꯕ ꯑꯃꯅ ꯀꯥꯡ
ꯂꯧ ꯁꯨ ꯂꯞꯄꯅꯤꯅ ꯑꯁ ꯑ ꯀꯩ ꯍꯥꯏꯁꯤꯔꯥ ꯆꯠꯅꯤꯡꯉꯁꯨ ꯎꯄꯥꯏ ꯂꯩꯇꯦ ꯑꯗꯨ ꯃꯤ ꯂꯩꯇꯕꯅꯤꯅꯀꯣ ꯑꯩꯈꯣꯏ ꯏꯃꯥ ꯈꯣꯏꯗꯤ ꯑ ꯑꯗꯨꯝ ꯊꯕꯛ ꯆꯠꯈꯤꯕꯅꯤꯅꯀꯣ
ꯎꯝ
ꯌꯨꯝꯗ ꯂꯩꯔꯤꯔꯥ ꯉꯁꯤꯗꯤ
ꯍꯣꯏ ꯑꯗꯨ ꯑꯣꯏꯔꯗꯤ ꯕꯖꯥꯔꯗ ꯂꯩꯔꯒ ꯆꯥꯒꯗꯧꯕꯅꯤꯅ
ꯄꯩꯁꯥ ꯂꯩꯇꯦ ꯄꯩꯁꯥ ꯋꯥꯠ ꯂ‌ꯦ
ꯅꯪꯒꯤ ꯅꯪꯒꯤ ꯀꯟꯗꯤꯁꯟꯁꯤ ꯌꯥꯝ ꯋꯥꯔ‌ꯦꯗ
ꯑꯗꯨꯒꯤꯅꯦ
ꯂꯧꯕꯁꯨ ꯍꯩꯇꯕ ꯄꯩꯁꯥꯁꯨ ꯂꯩꯇꯕ
ꯑꯗꯨ ꯆꯥꯔꯦ ꯑꯩ
ꯊ‌ꯣꯡꯉꯒ ꯊꯤꯟꯕꯤ ꯁ‌ꯦꯔ ꯈꯪꯗꯦ
ꯅꯪꯪ ꯂꯧꯕ ꯍꯩꯕ ꯃꯤ ꯈꯔ ꯊꯤꯕꯤꯌꯣ
ꯍꯧꯖꯤꯛꯇꯤ ꯀꯔꯤ ꯇꯧꯔꯒ ꯂꯩꯕ꯭ꯔꯥ
ꯍꯧꯖꯤꯛꯁꯦ ꯑꯗꯨꯝ ꯂꯩꯗ ꯎꯝ ꯀꯩꯁꯨ ꯇꯧꯗꯦ ꯐꯝꯃꯒ ꯂꯩꯌꯦ
ꯕꯣꯜꯂꯤꯌꯥꯡ ꯌꯦꯡꯗ꯭ꯔꯣ
ꯕꯣꯜꯗꯤ ꯌꯦꯡꯅꯤꯡꯕ ꯊꯣꯛꯇꯦ ꯑꯃꯁꯨ ꯑꯩꯉꯣꯟꯗ
ꯀꯔꯤꯒꯤꯔꯥ ꯃꯤꯅ ꯐꯤꯐꯥ ꯋꯥꯔꯜ ꯀꯔꯞ ꯁꯥꯟꯅꯅꯤꯡꯉꯥꯏ ꯍꯥꯏꯅ ꯇ꯭ꯔꯦꯅꯤꯡ ꯐꯖꯅ ꯄ꯭ꯔꯦꯛꯇꯤꯁ ꯇꯧꯔꯒ ꯁꯅꯥꯔꯤꯉꯩꯗ ꯅꯪꯅ ꯀꯔꯤꯒꯤ ꯌꯦꯡꯅꯤꯡꯗꯕ꯭ꯔꯥ
ꯑꯃꯁꯨ ꯌꯦꯡꯅꯤꯡꯕ ꯐꯥꯎꯗꯦꯕ ꯀꯩꯒꯤꯅꯣ ꯈꯪꯗꯦ ꯑꯗꯣ ꯑ ꯃꯤ ꯌꯥꯝ ꯀꯩꯅꯣ ꯄꯨꯜꯂꯒ ꯌꯦꯡꯕꯗꯤ ꯐꯩꯌꯦꯕꯀꯣ ꯑꯗꯨꯕꯨ ꯐꯣꯟꯗ ꯏꯊꯅ ꯌꯦꯡꯕꯗꯤ ꯀꯩꯅꯣ ꯕꯤꯠ ꯈꯔ ꯌꯥꯎꯗꯦꯕ
ꯑꯗꯨ ꯈꯨꯟꯗ ꯂꯩꯔꯗꯤ ꯅꯨꯡꯗꯥꯡꯒꯨꯝꯕꯗꯗꯤ ꯄꯨꯜꯂꯒ ꯌꯦꯡꯉꯝꯅꯤ
ꯑꯩꯈꯣꯏꯒꯤꯗꯣ ꯇꯤꯚꯤ ꯌꯥꯗ꯭ꯔꯦꯕ ꯇꯤꯚꯤꯗꯣ ꯁꯦꯝꯕꯤꯗꯕꯀꯣ ꯑꯗ‌ꯣ ꯐꯣꯟꯗꯨꯁꯨ ꯈꯪꯗꯦ ꯐꯣꯟꯗꯁꯨ ꯌꯦꯡꯕ ꯅꯨꯡꯉꯥꯏꯔ‌ꯣꯏꯗ ꯌꯥꯝ ꯄꯤꯛꯄꯒꯤ
ꯅꯠꯇ‌ꯦ ꯎꯝ ꯔꯤꯖꯣꯂꯨꯁꯟ ꯐꯥꯕꯒꯤ ꯐꯣꯟꯗꯨꯅ ꯅꯨꯡꯉꯥꯏꯕꯅ‌ꯦ
ꯑꯣ
ꯑꯩꯗꯤ ꯅꯨꯡꯗꯥꯡꯗꯣ ꯕꯣꯔꯣ ꯃꯈꯥꯏꯗ ꯍꯧꯒꯠꯂꯒ ꯑꯃꯨꯛꯀ ꯌꯦꯡꯅꯦ
ꯑꯁ ꯌꯥꯝ ꯀꯅꯥꯕꯨ ꯁꯞꯄꯣꯔꯠ ꯇꯧꯅꯣ ꯑꯗꯨꯗꯤ
ꯁꯞꯄꯣꯔꯠ ꯇꯧꯕ ꯇꯧꯗꯕ ꯅꯠꯇꯦꯗ ꯑꯗꯨꯝ ꯃꯇꯝ ꯃꯇꯝꯒꯤ ꯑꯗꯨꯝ ꯌꯦꯡꯕꯅꯤꯗ
ꯌꯥꯎ ꯄꯥꯏꯌꯦ ꯄꯨꯡ ꯕꯥꯔꯣꯗꯗꯤ ꯑꯩꯗꯤ ꯐꯖꯅ ꯇꯨꯡꯉꯒ ꯂꯩꯕꯅꯦ
ꯑꯩꯣꯏ ꯀꯔꯤ ꯃꯪ ꯃꯪꯕ꯭ꯔꯥ
ꯎ ꯃꯪꯁꯨ ꯃꯪꯗꯦꯗ ꯑꯩ ꯑꯩ ꯊꯦꯡꯅ ꯆꯠꯇꯨꯝꯃꯦ ꯉꯔꯥꯡꯗꯣ
ꯑ
ꯄꯨꯡ ꯏꯂꯚꯦꯟ ꯃꯈꯥꯏ ꯂꯧꯥꯎꯅꯤ ꯇꯨꯝꯕꯗꯣ
ꯎꯝ ꯊꯕꯥꯛ ꯂꯩꯕꯒꯤꯔꯥ
ꯊꯕ ꯂꯩꯗꯤ ꯅꯦꯋꯥꯥꯛ ꯐꯕꯗ ꯑꯗꯨꯝ ꯐꯝꯃꯣꯏ ꯂꯩꯕ ꯑꯩꯒꯤ ꯀꯩꯅꯣ ꯑꯩꯒꯤ ꯊꯃꯡꯗ ꯆꯪꯉꯦꯉꯗ ꯈꯔ ꯅꯨꯡꯉꯥꯏꯇꯕꯕꯨꯣ
ꯎꯝ ꯒꯦꯝ ꯁꯥꯟꯅꯔꯒ ꯂꯩꯔꯝꯅꯤꯗ ꯅꯪ
ꯒꯦꯝ ꯁꯥꯟꯅꯗꯦ ꯅꯍꯥꯟꯗꯤ ꯁꯥꯟꯅꯅꯕꯅꯦ ꯑꯗꯨꯕꯨ ꯍꯧꯖꯤꯛꯀꯥꯟꯗꯤ ꯁꯥꯟꯅꯗ꯭ꯔꯤꯗ
ꯎꯝ ꯁꯅꯗꯤ ꯑꯗꯨ ꯍꯧꯖꯤꯛꯀꯥꯟꯒꯤ ꯑꯉꯥꯡꯁꯤꯡ ꯑꯉꯥꯡꯁꯤꯡꯒꯤ ꯍꯥꯎꯅꯕꯤꯗ
ꯑꯩꯈꯣꯏꯗꯁꯨ ꯏꯅꯥꯎꯅꯨꯄꯥ ꯂꯩꯌꯦꯕ ꯑꯗꯨꯒꯤꯀꯣ ꯃꯣꯏꯒꯤ ꯍꯧꯅꯕꯤꯗ
ꯆꯞ ꯃꯥꯟꯅꯩꯌꯦ ꯑꯩꯈꯣꯏꯁꯨ ꯏꯅꯥꯎꯅꯨꯄꯥ ꯂꯩꯑꯦ ꯑꯁ ꯇꯨꯝꯕ ꯆꯥꯕ ꯈꯪꯗ꯭ꯔꯦ ꯃꯥꯗꯣ
ꯃꯄꯥꯟꯗ ꯊꯣꯛꯂꯒ ꯐꯣꯟ ꯃꯦꯠ ꯃ ꯃꯦꯠꯂꯒ ꯑꯃꯨꯛ ꯆꯪꯨꯔꯤꯅꯤ ꯑꯗꯨꯒ ꯑꯃꯨꯛꯀ ꯐꯣꯟ ꯆꯥꯔꯖ ꯇꯧꯔꯅꯤ ꯆꯥꯔꯖꯤꯡꯗꯨꯣ ꯊꯤꯟꯕꯤꯔꯒ ꯑꯃꯨꯛꯀ ꯁꯥꯟꯅꯔꯅꯤ ꯑꯗꯨꯐꯨ ꯇꯧꯊꯣꯛꯗꯤ ꯇꯧꯔꯗꯤ ꯑꯃꯨꯛꯀ ꯃꯄꯥꯟꯗ ꯊꯣꯛꯂꯒ ꯁꯥꯟꯅꯔꯅꯤ
ꯎꯝ
ꯐ꯭ꯔꯦꯁ ꯑꯦꯌꯔ ꯂꯧꯔꯦ ꯍꯥꯏꯅꯦ ꯐ꯭ꯔꯦꯁ ꯑꯦꯌꯔ ꯂꯧꯒꯦ ꯍꯥꯏꯅꯦꯀꯣ
ꯑ
ꯑꯦꯝ ꯑꯦꯜ ꯑꯦꯗꯤꯛ ꯆꯨꯕꯅꯦ ꯃꯣꯏꯗ
ꯑꯩ ꯅꯣꯟꯄꯥꯥꯁꯅꯦ ꯃꯥꯗꯤꯀꯣ ꯄꯣꯔꯕꯦꯡꯗꯣ ꯉꯔꯥꯡꯁꯨ ꯂꯥꯔꯒ ꯄꯋꯥꯔ ꯕꯦꯡꯗ ꯀꯩꯅꯣ ꯆꯞꯂꯒ ꯐꯠꯆ ꯐꯁ ꯅꯥꯔꯒ ꯂꯩꯔꯝꯃꯤ ꯋꯥꯅꯤꯗꯣ ꯂꯥꯎꯔꯒ ꯍꯥꯏꯔꯁꯨ ꯑꯁ ꯆꯪꯗ꯭ꯔꯦ ꯃꯣꯏꯁꯦ ꯏꯗ꯭ꯔ
ꯇ
ꯎꯝ ꯏꯆꯦ ꯃꯣꯏꯒꯤ ꯃꯆꯦ ꯍꯥꯏꯔꯒ ꯂꯩꯔꯁꯨ ꯇꯨꯝ ꯇꯨꯝꯃꯤꯟꯅ ꯂꯩꯕꯀꯣ
ꯎꯝ ꯃ ꯋꯥ ꯂꯧꯥꯎꯗꯣꯏꯅꯦꯕ ꯃꯣꯏꯗꯣ
ꯍ
ꯐꯣꯟꯣꯟ ꯋꯥꯗ
ꯀꯅꯥ ꯀꯅꯥ ꯂꯩ ꯐꯅꯒꯌꯦ
ꯉꯁꯤꯗꯤ ꯑꯩ ꯊꯟꯕꯅꯦ
ꯑꯥ
ꯅꯪꯗꯤ
ꯑꯩ ꯑꯥ ꯑꯩꯒꯤ ꯏꯅꯥꯝꯃꯒ ꯂꯩꯕꯅꯦ ꯑꯗꯨꯕꯨ ꯍꯧꯖꯤꯛꯇꯤ ꯏꯆꯦꯒꯤ ꯌꯨꯝꯗ ꯁꯤꯡꯖꯨ ꯆꯥꯕ ꯂꯥꯛꯑꯣ ꯍꯥꯏꯕꯒꯤ ꯑꯗꯨꯝ ꯂꯥꯔꯒ ꯂꯩꯕꯅꯦ
ꯅꯨꯡꯉꯥꯏꯅ ꯀꯩꯔꯤ ꯁꯤꯡꯖꯨ ꯆꯥꯗꯕꯅꯣ
ꯑ ꯑꯥ ꯅꯥꯀꯨꯞꯄꯤ ꯈꯔ ꯄꯨꯔꯛꯑꯦ ꯑꯗꯨꯒ ꯇꯣꯅꯤꯀꯣꯁꯨ ꯈꯔ ꯄꯨꯔꯛꯑꯦ ꯑꯣ ꯀꯩꯅꯣ ꯍꯥꯎꯔꯒ ꯑꯗꯨꯗ
ꯍꯥꯎꯅꯤ ꯃꯐ ꯃꯐꯝ ꯑꯦꯁꯃ‌ꯦꯁ ꯇꯧꯔꯛꯑꯣ
ꯂꯥꯛꯑꯣ
ꯀ‌ꯣꯛ ꯀꯨꯝꯕ ꯄꯨꯔꯒ ꯂꯥꯛꯀꯦ
ꯑꯣ
ꯑꯗꯨꯗ ꯎꯝ ꯕꯤꯐꯀꯤ ꯗ꯭ꯔꯥꯏ ꯕꯤꯐ ꯀꯤ ꯃꯆ‌ꯦꯠ ꯃꯆꯦꯠꯇ‌ꯣ
ꯎꯝ
ꯍꯥꯞꯄꯑꯣ ꯑꯗꯨ ꯑꯣꯏꯔꯗꯤ ꯑꯁ ꯍꯥꯎꯕꯅꯤ
ꯍꯧꯖꯤꯛꯀꯥꯟꯁꯦ ꯑ ꯀꯔꯤ ꯁꯟ ꯑꯀꯪꯕ ꯀ꯭ꯔꯤ ꯀ꯭ꯔꯤꯅꯣ ꯑꯃꯁꯨ ꯂꯩꯇꯦꯅꯦ ꯀꯔꯤ ꯇꯝꯁꯤꯔꯣ
ꯑꯗꯨ ꯃꯅꯤꯡꯉꯥꯏ ꯍꯥꯏꯕꯤꯌ‌ꯣꯔꯥ
ꯀꯔꯤꯅꯣ ꯅꯪ ꯄꯨꯔꯛꯑꯣ
ꯕꯅꯥꯅꯥ ꯏꯁꯇ‌ꯦꯝꯒꯤꯗ‌ꯣ
ꯑꯁ ꯑꯗꯨ ꯑꯩ ꯆꯥꯅꯤꯡꯗꯦꯗ
ꯕꯅꯅꯥ ꯁ꯭ꯇꯦꯝꯒꯤꯗꯣ ꯑꯗꯨꯗꯣ ꯎꯝ ꯈꯣꯛꯇꯣꯛꯔꯒ ꯀꯨꯏꯅ ꯊꯝꯔꯗꯤ ꯃꯨꯨꯔꯛꯄꯅꯦ ꯑꯗꯨꯗꯣ ꯁꯦꯠ ꯇ‌ꯣꯛꯔꯒ ꯊꯝꯃꯗꯤ ꯁꯟ ꯑꯀꯪꯕꯒ ꯆꯞ ꯃꯥꯟꯅꯈ꯭ꯔꯅꯦ
ꯃꯍꯥꯎꯗꯤ ꯇꯨꯡꯉꯜꯂ‌ꯝ
ꯍ‌ꯣꯏ ꯃꯍꯥꯎ ꯇꯣꯉꯜꯂꯁꯨ ꯚꯤꯖꯨꯋꯦꯂꯤ ꯑꯗꯨꯗꯤ ꯃꯥꯟꯅꯩꯅ
ꯅꯪꯁꯨ ꯈꯨꯟꯗ ꯂꯩꯕ꯭ꯔꯣ ꯀꯥꯏꯗ ꯂꯩꯕ꯭ꯔꯣ ꯈꯨꯟ ꯈꯨꯟꯗ ꯂꯩꯕ꯭ꯔꯥ ꯑꯣ
ꯎꯝ ꯑꯩꯈꯣꯏꯒꯤ ꯈꯨꯟꯗ ꯂꯩꯏ
ꯅꯨꯡꯁꯥ ꯁꯥꯗ꯭ꯔꯣ
ꯍꯣꯏ ꯅꯨꯡꯁꯥ ꯁꯥꯏꯌ‌ꯦ ꯑꯩꯈꯣꯏꯗꯤ
ꯑꯣ ꯑꯩꯈꯣꯏ ꯉꯁꯤꯁꯦ ꯅꯨꯡꯁꯥ ꯁꯥꯥꯗꯦ ꯀꯩꯅ‌ꯣ ꯅ‌ꯣꯡ
ꯅꯨꯡꯉꯥꯏꯇꯦꯗ ꯑꯗꯣ ꯅ‌ꯣꯡꯁꯥ ꯁꯥꯔꯗꯤ ꯌꯥꯝ ꯍꯥꯏꯗ ꯑꯗꯨꯒꯤ
ꯎꯝ
ꯑꯗꯨ ꯅꯣꯡ ꯃꯥꯟꯕꯗꯨꯅ ꯈꯔ ꯅꯨꯡꯉꯥꯏ ꯅꯣꯡ ꯇꯥꯗꯕꯤꯗ
ꯑꯥ ꯅꯨꯡꯁꯤꯠꯁꯨ ꯂꯥꯛꯄ ꯑꯗꯨ ꯑꯣꯏꯔꯗꯤ ꯅꯨꯡꯉꯥꯏꯀꯣ
ꯍꯣꯏ ꯍꯧꯖꯤꯛ ꯅ‌ꯣꯡꯁꯥ ꯁꯥꯔꯁꯨ ꯅꯨꯡꯁꯤꯠꯇꯤ ꯁꯤꯠꯂꯦ ꯑꯗꯨꯒꯤ ꯅꯨꯡꯉꯥꯏꯔꯤꯅꯦ
ꯎꯝ
ꯕꯦꯛꯗꯣꯔꯗꯣ ꯍꯥꯡꯉꯒ ꯃꯃꯥꯡꯒꯤ ꯁꯨ ꯃꯄꯥꯟꯒꯤꯁꯨ ꯍꯥꯡꯉꯒ ꯁꯣꯐꯥꯗ ꯐꯝꯃꯒ ꯑꯗꯨꯝ ꯂꯩꯕꯅꯤ ꯑꯁꯤꯅ ꯅꯨꯡꯉꯥꯏꯕꯅ
ꯍꯝ
ꯐ꯭ꯔꯦꯁ ꯑꯦꯔ꯫ ꯐ꯭ꯔꯟ ꯕꯦꯛ ꯂꯣꯏ ꯆꯪꯕꯅꯤꯅ꯫
ꯑꯥ
ꯍꯖꯤꯛ ꯑ ꯏꯉꯦ꯫
ꯑ
ꯉꯥꯏꯍꯥꯛꯇꯪ ꯂꯩꯔꯗꯤ ꯆꯔꯥꯛ ꯑꯣꯟꯅꯤꯡꯉꯅꯤ
ꯍꯍ ꯁꯤ ꯁ ꯃꯁꯂꯁꯦ
ꯈꯨꯟ ꯃꯅꯥꯗꯗꯤ ꯑꯁ ꯅꯪ ꯅꯣꯏ ꯈꯨꯟꯗ ꯆꯠꯂꯤꯉꯥꯏꯗꯣ꯫
ꯄꯥꯏꯔꯒ ꯂ ꯑꯣ꯫
ꯗꯨꯁꯨ ꯌꯥꯏꯌꯦ
ꯄꯥꯏꯔꯒ ꯎ ꯀꯩꯅꯣ ꯆꯠꯄ ꯌꯥꯏ ꯍꯥꯏꯔꯗꯤ ꯀꯌꯥ ꯅꯨꯡꯉꯥꯏꯅꯤꯉꯣ
ꯎꯝ ꯅꯇꯦ ꯑꯗꯨꯒꯤ ꯁꯔꯨꯛ ꯑꯗꯨꯗꯤ ꯋꯥꯆꯦꯞꯇ ꯄꯤꯛꯆꯔ ꯑꯣꯏꯅ ꯊꯥꯈ꯭ꯔꯣ꯫
ꯊꯔꯒꯦ ꯅꯪ ꯇꯤꯟ ꯀꯩꯅꯣ ꯎ ꯇꯤꯟ ꯍꯍ
ꯑꯩꯒꯤ ꯁꯔꯨꯛꯁꯨ ꯄꯩꯁꯥ ꯊꯥꯔꯛꯀꯦ ꯋꯥꯆꯦꯞꯇ꯫